ꯌꯥ
ꯇꯥꯕꯣ
ꯎꯝ
ꯀꯩꯗꯧꯔꯝꯃꯤꯅꯣ ꯍꯧꯒꯠꯂꯕꯣ ꯅꯪ
ꯑꯦ ꯉꯁꯤ ꯈꯔ ꯊꯦꯡꯉꯦ ꯍꯧꯒꯠꯄ
ꯌꯥꯍꯧ ꯊꯦꯡꯅꯅꯦꯍꯦ ꯉꯁꯥꯏ ꯑꯩꯅ ꯍꯧꯒꯠꯂꯣ ꯍꯥꯏꯈꯤꯕ ꯅꯠꯇ꯭ꯔꯣ ꯅꯪꯉꯣꯟꯗ
ꯅꯪꯅ ꯍꯥꯏꯕꯤꯒꯦ ꯅꯪ
ꯀꯩꯕ
ꯆꯥꯛ ꯊꯣꯡꯗꯩꯔꯣ ꯅꯪꯅ ꯍꯥꯥ
ꯍꯣꯏ ꯑꯩꯅ ꯊꯣꯡꯉꯤꯅꯦ
ꯀ ꯀꯩ ꯃꯊꯦꯜ
ꯀꯔꯤ ꯍꯥꯏꯁꯤꯔꯦ ꯑꯂꯨꯒ ꯑꯁꯤꯒꯤ ꯃꯃꯤꯡꯗꯤ ꯀꯩ ꯀꯧꯕꯅꯣ ꯈꯪꯗꯦ ꯑꯩ
ꯍ ꯍꯧꯒꯗ꯭ꯔ ꯑꯗꯨꯗꯤ
ꯍꯥꯎ ꯍꯥꯎꯕꯅꯦ ꯑꯩꯗꯤ ꯍꯥꯎꯋꯦ
ꯑ ꯅꯪ ꯅꯪꯒꯤ ꯃꯤ ꯀꯔꯤ ꯎꯔꯝꯃꯦ ꯑꯝꯇ ꯍꯥꯏꯕꯤꯌꯨꯅꯤ
ꯃꯪꯗ꯭ꯔ ꯑꯩ ꯋꯥꯏ ꯇꯩꯔꯝꯃꯦ ꯃꯪꯗ ꯋꯥꯏ ꯇꯩꯔꯝꯃꯦ
ꯑ ꯀꯅꯥꯅ ꯋꯥꯏ ꯇꯥꯏꯌꯣ ꯍꯥꯏꯕ꯭ꯔꯣ
ꯀꯩꯗꯧꯔꯝꯃꯤꯅꯣ
ꯍꯥ
ꯀꯔꯤ ꯇꯧꯔꯤꯅꯣꯕ ꯀꯥꯔꯤ ꯇꯧꯔꯤꯅꯣ
ꯑꯩꯗꯤ ꯑꯗꯨꯝ ꯂꯩꯌꯦꯦ
ꯆꯥꯛ ꯍꯤꯟꯖꯥꯡ ꯊꯣꯡꯉꯗꯣꯏꯔꯣ
ꯍꯦꯟ ꯊꯔꯒ ꯂꯩꯕ
ꯆꯥꯛ ꯍꯦꯟꯖꯥꯡ ꯊꯣꯡꯗ꯭ꯔꯕ
ꯀꯔꯤ ꯀꯅꯥꯅ ꯉꯁꯤ ꯀ꯭ꯂꯥꯁ ꯆꯠꯅꯤꯡꯉꯥꯏ ꯊꯦꯡꯕ ꯑꯩꯒꯤ ꯑꯩ
ꯀꯔꯤ ꯀ꯭ꯂꯥꯁꯅꯣ꯫
ꯑꫭꯏꯔꯝꯃꯣꯏꯗꯥ꯫ ꯀꯩ ꯍꯦꯟꯖꯥꯡ ꯊꯣꯡꯗꯣꯏꯅꯣ ꯑꯃꯨꯛ꯫
ꯉꯔꯥꯡꯒꯤ ꯍꯤꯟꯖꯥꯡ ꯑꯃꯨꯛꯀ ꯆꯥꯗꯣꯏꯅꯦ ꯑꯩꯗꯤ꯫
ꯀꯔꯤ ꯌꯦꯟꯖꯥꯡ ꯅꫭ ꯉꯔꯥꯡ꯫ ꯎꯁꯣꯏ ꯍꯥꯏꯕ꯭ꯔꯥ ꯀꯩꯅꯣ ꯐꯒꯤ ꯇꯧꯕꯅꯦ ꯑꯩ ꯈꯪꯅꯤ ꯈꯪꯉꯤ꯫ ꯑꯩ ꯈꯪꯈ꯭ꯔꯦ꯫
ꯐꯥꯒꯤ ꯇꯧꯕ ꯍꯩꯀꫭ꯫
ꯌꯥꯝ ꯍꯥꯏꯕꯅꯦ꯫
ꯑꯩꯅꯗꯤ ꯍꯦꯜꯂꯦꯗ ꯑꯩꯅꯗꯤ ꯍꯦꯜꯂꯦꯕ꯫
ꯎ ꯍꯣ ꯅꯪꯅ ꯍꯦꯟꯗ꯭ꯔꯦꯗꯤ ꯀꯅꯥꯅ ꯍꯦꯟꯒꯅꯤ꯫
ꯉꯁꯤꯗꯤ ꯀꯩ ꯆꯠꯅꯤ꯫
ꯑꯦ ꯅꯍꯥ ꯅꯍꯥꯟ ꯇꯧꯕ ꯊꯕꯛꯇꯨꯒ ꯆꯞ ꯃꯥꯟꯅ ꯇꯧꯗꯣꯏꯅꯤ꯫
ꯅꯠꯇꯦ ꯑꯗꯨ ꯑꯗꯨ ꯃꯃꯥꯡꯗ ꯀꯥꯏ ꯆꯠꯇꯣꯏꯅꯣ ꯍꯥꯏꯕꯅꯦ ꯀ꯭ꯂꯥꯁ ꯆꯠꯇ꯭ꯔꯤ ꯃꯃꯥꯡꯗ꯫
ꯀ꯭ꯂꯥꯁ ꯆꯠꯇ꯭ꯔꯤ ꯃꯃꯥꯡꯗ ꯉꯁꯤꯗꯤ ꯅꯨꯡꯁꯥ ꯊꯣꯛꯑꯕꯅꯤꯅ ꯍꯋꯥꯏ ꯇꯩꯔꯒ ꯐꯤ ꯁꯨꯗꯣꯛꯀꯦ꯫
ꯑ ꯑꯩꯁꯨ ꯉꯁꯤ ꯐꯤ ꯁꯨꯗꯅꯦ꯫
ꯅꯍꯥꯟ ꯑꯌꯥꯝꯕꯗꯤ ꯁꯨꯈ꯭ꯔꯦ ꯑꯗꯨꯕꯨ ꯈꯔ ꯋꯥꯠꯂꯤꯕ ꯐꯥꯎ ꯐꯝ ꯂꯩꯇꯕꯒꯤꯀꫭ꯫ ꯅꯍꯥꯟꯗꯁꯨ ꯌꯥꯝ ꯁꯨꯕꯅꯦ ꯑꯗꯨꯒꯤ ꯐꯧꯐꯝ ꯂꯩꯇ꯭ꯔꯦ ꯑꯗꯨꯒꯤ꯫ ꯈꯔ ꯂꯦꯝꯕꯗꯣ ꯉꯁꯤ ꯑꯃꯨꯛ ꯁꯨꯒꯅꯤ꯫ ꯅꯆꯦ ꯈꯣꯢꯗꯤ꯫
ꯔꯨꯝ ꯑꯃꯥꯗ꯫ ꯔꯨꯝ ꯑꯃꯥꯗ
ꯄꯨꯜꯂꯞ ꯂꯩꯃꯤꯟꯅꯕ ꯌꯥꯗ꯭ꯔꯣ꯫
ꯁꯥꯕꯒꯤ꯫
ꯚꯥꯔꯥꯅꯦ ꯑꯩ ꯏꯆꯦ ꯂꯩꯕꯗꯣ ꯑꯩꯒ ꯄꫭꯛꯃꯤꯟꯅꯕ ꯏꯆꯦ ꯅꯠꯇꯦ ꯏꯃꯥ ꯏꯃꯥ ꯏꯃꯥ ꯏꯃꯥꯒ
ꯄꯣꯛꯃꯤꯟꯅꫭꯕ꯫
ꯑꯗꯨꯗꯤ ꯅꯣꯏ ꯃꯥꯕꯣꯛꯀꯤ ꯃꯆꯥꯔ ꯅꯠꯇ꯭ꯔꯒ
ꯎꯝ ꯑꯩ ꯑꯩ ꯏꯃꯥꯕꯣꯛꯀꯤ ꯃꯆꯥ꯫
ꯎꯝ꯫
ꯀꯖꯤꯟ ꯀꯖꯤꯟꯅꯦ꯫
ꯃꯤꯝ ꯐꯥꯏꯅ
ꯎꯝ ꯆ ꯃꯖꯥꯡ ꯐꯪꯅꯤꯡꯉꯥꯏ ꯎꯝ
ꯀꯧꯔꯥꯕꯅꯤ ꯍꯥꯏꯌꯨ
ꯑ ꯍ
ꯆ ꯐꯣꯃ ꯀꯔꯅꯤ ꯃꯥ ꯇꯥꯔꯗꯤ ꯑꯃꯨꯛ ꯁꯍꯒꯅꯤ
ꯎꯝ ꯏꯗ
ꯎ
ꯑ
ꯑ
ꯎ
ꯑꯗ
ꯍꯪꯦ ꯍꯉꯅ ꯇꯨꯝꯃꯦ ꯑꯗꯨꯗꯨ ꯀ ꯍꯧꯒꯠꯄ ꯉꯝꯗ꯭ꯔꯕꯅꯣ
ꯄꯨꯡ ꯀꯌꯥꯗ ꯇꯨꯝꯒꯦꯅꯪ ꯉꯔ
ꯈꯪꯗꯦ ꯇꯥꯕ ꯂꯣꯏꯔꯒ ꯇꯨꯝꯕꯗꯣ ꯑꯩ ꯀꯔ ꯊꯦꯡꯅ ꯇꯨꯝꯕ꯭ꯔꯥ
ꯅ ꯄꯥꯗꯔ
ꯄꯛꯇ ꯃꯨꯠꯄꯅꯤꯅꯦ
ꯍꯣꯏ ꯈꯣꯏꯔ ꯆꯨꯝꯃꯨꯅꯦ ꯑꯗꯨꯒ ꯄꯨꯡ ꯀꯌꯥ ꯋꯥꯏꯗꯅꯣ ꯄꯨꯡ ꯇꯔꯥ ꯑꯗꯨꯋꯥꯏꯗꯔꯥ ꯑꯃꯨꯛ ꯂꯥꯛꯑꯦ
ꯑꯣ
ꯎꯝ ꯄꯨꯡ ꯅꯤꯄꯥꯜ ꯑꯗꯨꯋꯥꯏꯗꯝ ꯃꯨꯠꯂꯒꯀꯣ ꯄꯨꯡ ꯇꯔꯥ ꯑꯗꯨꯋꯥꯏꯗ ꯑꯃꯨꯛ ꯂꯥꯛꯑꯦ ꯈꯪꯝꯕ ꯅꯠꯇꯦꯗ ꯃꯣꯏ ꯌꯦꯁꯨ
ꯑꯣ
ꯃꯥ ꯈꯨꯁꯤꯅꯤ ꯇꯧꯔꯤꯁꯦ
ꯂꯅꯤꯡ ꯂꯥꯛꯅꯤꯡ ꯔꯗꯤ ꯁ ꯃꯥ ꯍꯦꯟꯅ ꯂꯝ ꯍꯂ ꯅꯍꯥꯟ ꯆꯥꯏ ꯄꯤꯕꯤꯒꯦ ꯅꯨꯡꯗꯥꯡ ꯈꯨꯗꯤꯡ ꯃꯨꯠꯂꯤ
ꯅꯣꯏ ꯃꯥꯟꯗꯁꯨ ꯑꯩꯈꯣꯏ ꯏꯂꯦꯛꯇ꯭ꯔꯤꯛ ꯕꯣꯗꯤ ꯈꯔ
ꯑꯗꯨꯝꯅꯦ ꯑꯩꯁꯨ ꯑꯩꯒꯤ
ꯎ ꯄꯄꯥ ꯂꯩꯗꯤ
ꯑꯩꯁꯨꯅ ꯐꯪꯗ ꯑꯗꯨꯝ ꯍꯧꯖꯤꯛ ꯍꯧꯖꯤꯛꯁꯨ ꯑꯗꯨꯝ ꯂꯥꯛꯑꯒ ꯂꯩꯕꯅꯦꯕ ꯑꯩꯈꯣꯏꯒꯤꯞꯁ ꯃꯥ ꯂꯩꯕꯒꯤꯀꯣ ꯃꯥꯅ ꯐꯪꯕ꯭ꯔ ꯊꯗꯕ꯭ꯔꯣ
ꯇꯥꯏꯌꯦ ꯐꯖꯅ ꯑꯩ ꯍꯧꯖꯤꯛ ꯇꯧꯒꯦ ꯈꯜꯂꯤꯗꯣ ꯀꯔꯤꯅꯣ ꯀꯥꯎꯈ꯭ꯔꯦꯅꯦ
ꯍꯟꯗꯛꯅꯦ ꯁꯤ ꯐꯤ ꯊꯤ ꯁꯤ ꯇꯧꯅꯤꯡꯉꯥꯏ ꯑꯉꯥꯡ ꯄꯣꯛꯄ ꯂꯩꯕꯒꯤ
ꯀꯔꯤꯕ
ꯐꯤ ꯇꯨꯕ ꯐꯤ ꯇꯨꯕ ꯐꯤ ꯇꯨꯅꯤꯡꯉꯥꯏ ꯅꯀꯣꯛꯇ ꯂꯩꯔꯦꯕ ꯅꯪ
ꯅꯠꯇꯦꯍꯦ ꯑꯗꯨ ꯃꯛꯇꯤ ꯅꯠꯇꯦ
ꯑꯁ ꯑꯥꯏ ꯉꯔꯥꯡꯀꯣ ꯉꯥꯎꯔꯦꯍꯦ ꯅꯉꯣꯟꯗ ꯂꯛꯀꯦ ꯍꯥꯏꯕꯗꯣ ꯀꯥꯎꯔꯦ ꯃꯤ ꯊꯥꯔꯛꯀꯦ
ꯅꯪ ꯁꯤ ꯅꯤꯡꯁꯤꯡꯂꯛꯑꯗꯤ ꯅꯪ ꯅꯪꯒꯤ ꯃꯦꯃꯣꯔꯤꯁꯦ ꯌꯥꯝ ꯀꯜꯂꯤꯀꯣ ꯑꯩꯅ ꯀꯔꯤ ꯊꯥꯔꯛꯀꯅꯤ ꯍꯥꯏꯕ꯭ꯔꯥ
ꯀꯥꯎꯔꯦꯗ
ꯌꯥꯔꯣꯏꯗ
ꯅꯪ ꯊꯔꯛꯄ ꯅꯪꯅ ꯍꯥꯏꯗ꯭ꯔꯕꯥꯎ ꯊꯔꯛꯇ꯭ꯔꯤꯐꯥꯎꯗꯤ ꯒ꯭ꯌꯥꯟ ꯇꯥꯔꯔꯣꯏ ꯌꯦꯡꯒꯦ ꯍꯥꯇ꯭ꯔꯤ
ꯖꯤꯒꯤ ꯊꯔꯛ ꯍꯧꯖꯤꯛ ꯅꯤꯡ ꯌꯦꯡꯅꯤꯡ
ꯅꯪ ꯀꯔꯤ ꯊꯥꯔꯛꯀꯦ ꯍꯥꯏꯕꯔꯀꯣ
ꯑꯩ ꯑꯩꯉꯣꯟꯗ ꯑꯣꯏꯔꯝꯃꯣꯏꯗ
ꯑꯦ ꯑꯟꯗꯔꯋꯦꯌꯔ ꯑꯩ ꯊꯥꯔꯛꯀꯦ ꯍꯥꯏꯕꯗꯨ ꯅꯪ
ꯌꯥꯔꯦꯍꯦ ꯑꯩ ꯊꯔꯛ ꯀꯔꯤ ꯕꯤꯠꯇ
ꯅꯠꯇꯦꯅꯦ
ꯃꯟꯅꯤ ꯖꯥꯠ ꯖꯥꯠꯅꯤ ꯇꯟꯕꯨ ꯇꯟꯂꯦꯗ
ꯅꯪ ꯅꯪ ꯊꯥꯖꯔꯦ ꯍꯥꯏꯕꯗꯣ
ꯅꯣꯏꯗꯤ ꯅꯣꯏꯒꯤ ꯏꯁꯇꯨꯗꯦꯟꯒ ꯂꯩꯃꯤꯟꯅꯕꯅꯤꯅ ꯆꯥꯛ ꯑꯦꯟꯖꯥꯡꯗꯤ ꯈꯔ ꯉꯟꯅ ꯆꯥꯕ ꯃꯥꯂꯤꯀꯣ
ꯍꯣꯏ ꯃꯣꯏ ꯃꯣꯏ ꯍꯥꯟꯅ ꯆꯍꯟꯂꯤ ꯑꯗꯨꯒ ꯃꯣꯏ ꯆꯠꯄ ꯃꯇꯨꯡꯗ ꯑꯩꯈꯣꯏ ꯀꯣꯟꯅ ꯆꯥꯏꯗ ꯃꯣꯏꯒ ꯆꯥꯃꯤꯟꯅꯔꯗꯤ ꯁꯪꯅꯦꯕ ꯍꯥꯏꯗꯤ ꯆꯥꯛ ꯆꯥꯔꯒ ꯀ ꯀꯩꯅꯣ ꯁꯦꯡꯗꯣꯛꯄ ꯍꯥꯞꯄ ꯌꯥꯝ ꯆꯤꯜꯂꯦꯕ ꯑꯗꯨꯒꯤ ꯃꯣꯏ ꯍꯥꯟꯅ ꯆꯥꯔ ꯑꯍꯜꯂꯒ ꯀꯔꯤꯕ
ꯑꯉꯥꯡ ꯌꯥꯝ ꯑꯉꯥꯡ ꯑꯉꯥꯡ ꯑꯣꯏꯕ꯭ꯔꯥ ꯅꯪꯅ ꯂꯩꯃꯤꯟꯅꯕꯗꯣ
ꯀ꯭ꯂꯥꯁ ꯀ꯭ꯂꯥꯁ ꯅꯔꯖꯔꯤꯅꯦ
ꯑꯩ ꯑꯗꯨꯗꯤ ꯌꯥꯔꯔꯣꯏ ꯍꯩ ꯅꯪ ꯅꯪꯅ ꯃꯄꯥ ꯃꯃꯥ ꯁꯤꯜꯂꯒ ꯂꯩ ꯂꯩꯕ꯭ꯔꯥꯅꯦ
ꯍꯣꯏ ꯏꯆꯥꯥ ꯍꯧꯖꯤꯛꯇꯤ
ꯌꯥ ꯍꯥꯏꯅꯦ ꯁꯤꯗꯤ
ꯌꯥꯕꯅꯦ ꯑꯩꯈꯣꯏꯗꯤ ꯄꯥꯁ ꯇꯧ ꯇꯧꯔꯕꯅꯦ ꯁꯤꯒꯤ ꯃꯇꯥꯡꯗꯗꯤ
ꯑꯗꯨꯗꯤ ꯑꯩ ꯐꯖꯔꯦ ꯅꯪ ꯅꯪꯉꯣꯟꯗ ꯑꯃꯨꯛ ꯂꯧꯕ ꯇꯥꯔꯦ ꯉꯔꯥꯡ ꯏꯕꯥꯅꯤ ꯀꯥꯏꯅꯥꯕꯗꯣ
ꯑꯁꯦꯡꯕ ꯍꯣꯏ ꯄꯨꯜꯂꯞ
ꯑꯃꯨꯛꯀ ꯑꯃꯨꯛꯀ ꯀꯣꯏꯅꯔꯁꯦ
ꯅꯃꯥꯟꯅꯕꯒ ꯀꯣꯏꯈ꯭ꯔꯒꯦ
ꯀꯣꯏꯒꯅꯨ ꯃꯥ ꯃꯥꯕꯨ ꯃꯥ ꯃꯥ ꯃꯉꯣꯟꯗꯁꯨ ꯀꯣꯜ ꯑꯗꯨꯝ ꯇꯧꯔꯛ ꯇꯧꯔꯛꯄ꯭ꯔꯥ
ꯇꯧꯔꯛꯑꯦ ꯍꯣꯏ ꯀꯣꯜ ꯇꯧꯁꯦ ꯏꯆꯥ ꯅꯨꯄꯤ ꯀꯥꯏꯅ
ꯍꯦ ꯍꯦ ꯍꯦ ꯍꯦ
ꯑꯗꯨꯝ ꯇꯧꯔꯛꯑꯕꯅꯦ ꯑꯌꯨꯛ ꯇꯧꯔꯛꯄ ꯃꯇꯝ ꯂꯩ ꯅꯣꯡꯃꯗ ꯑꯃꯔꯥꯒꯨꯝꯕꯗꯤ ꯑꯗꯨꯝ ꯇꯧꯋꯤꯗ ꯅꯍꯥꯟꯗꯤ ꯕꯣꯜ ꯁꯟꯅꯥꯕ ꯆꯠꯀꯦꯅ ꯆꯠꯇ꯭ꯔꯤꯉꯩꯗ ꯇꯧꯔꯛꯑꯦ
ꯑꯣ ꯑꯩꯉꯣꯟꯗꯁꯨ ꯀꯧꯔꯛꯑꯦ
ꯅꯪꯕꯨꯅ ꯍꯦꯟꯅ ꯋꯥꯔꯤ ꯁꯥꯕ ꯅꯨꯡꯉꯥꯏꯗ ꯃꯥꯕꯨꯗꯤ ꯁꯥꯟꯅꯕ ꯅꯨꯡꯉꯥꯏꯌꯦ ꯑꯗꯨꯕꯨ ꯀꯔꯤ ꯍꯥꯏꯁꯤꯔꯥ ꯌꯥꯝ
ꯀꯔꯤꯒꯦ
ꯃꯥꯖꯨ ꯃꯆꯤꯟꯗꯤ ꯍꯩꯌꯦ ꯑꯗꯨꯕꯨꯀꯣ ꯁꯥꯟꯅꯕꯗꯤ ꯅꯨꯡꯉꯥꯏ
ꯑꯦ ꯌꯥꯕꯅꯦ ꯃꯥꯒꯤ ꯗꯥꯏꯂꯣꯛꯁꯤꯡꯗꯣ ꯌꯥꯕꯅꯦ ꯏꯇꯥꯎ ꯍꯥꯏꯔꯒ ꯀꯣ